ꯑ
ꯑꯕꯣ
ꯀꯌꯦ
ꯑꯣ ꯏꯗꯒ
ꯇꯃꯤ
ꯋꯥꯔꯕ꯭ꯔꯣ
ꯑꯣ ꯅꯪꯗꯤ ꯀꯗꯕꯅ
ꯑ ꯏꯩꯅ ꯁ ꯑꯁꯥ ꯉꯝꯗꯕ꯭ꯔꯣ ꯅꯠꯇ꯭ꯔꯒ ꯍꯛꯆꯥꯡ ꯃꯅꯨꯡ ꯋꯥꯈꯜ ꯅꯨꯡꯉꯥꯏꯇ꯭ꯔꯤꯔꯣ
ꯄꯁ ꯇꯧꯗꯗ
ꯃꯅꯨꯡꯉꯥꯏꯅꯅꯨꯡꯉꯥꯏ ꯂꯩꯌꯨ ꯀꯩꯅꯣꯅꯦ ꯎꯝ ꯑꯥ ꯎꯝ ꯑꯥ ꯀꯩꯗꯧꯔꯒꯦ
ꯈꯪꯗꯗꯁꯨ
ꯍ ꯍ ꯍꯣꯏꯕ ꯆꯠꯂꯨꯁꯤꯔꯣ ꯋꯥꯈꯜ ꯅꯨꯡꯉꯥꯏꯅꯤꯉꯥꯏ
ꯅꯪ ꯆꯜꯂꯣ
ꯆꯕ ꯊꯔꯣ ꯇꯂꯁꯦ
ꯅ ꯅꯪ ꯆꯠꯁꯤꯦ ꯍꯥꯏꯕ ꯅꯠꯇꯣ ꯅꯪꯅ ꯍꯧꯔꯛꯄ ꯅꯠꯇ꯭ꯔꯣ ꯅꯪ ꯅꯔꯛ ꯄꯨꯊ ꯊꯣꯛꯀꯗꯕ
ꯎꯝ
ꯄꯨꯊꯣꯛꯑꯗꯅ ꯅꯪ ꯅꯪꯗꯤ ꯄꯩꯁꯥ ꯌꯥꯝ ꯂꯩꯔꯤꯅ
ꯑ ꯂꯩ ꯌꯦ ꯀꯦ ꯀꯥꯎ ꯄꯦ ꯏꯕꯅꯤ
ꯌꯥꯕꯗꯗꯤ
ꯎꯝ ꯅꯕꯨꯅꯥꯁꯤꯔꯦ ꯑ ꯃꯁꯨ ꯃ
ꯀ꯭ꯌ ꯋꯥꯔꯦꯁꯨ ꯂꯩꯔꯅꯤ ꯅꯒꯅꯥꯔ ꯍꯥꯏꯅꯣ
ꯃꯅ ꯂꯂꯉꯨꯒꯦ
ꯀꯩꯅꯣꯈ ꯅꯣꯛꯇ꯭ꯔꯗꯤ ꯌꯥꯗ꯭ꯔꯕ ꯑꯣꯏꯁꯦ
ꯌꯥꯥꯏꯗ ꯅꯣꯛꯄꯨꯁꯨ ꯍꯛꯆꯥꯡ ꯅꯨꯡꯉꯥꯏꯍꯜꯂꯦ ꯅꯣꯛꯄꯨꯅ ꯍꯛꯆꯥꯡꯕꯨ ꯅꯨꯡꯉꯥꯏꯍꯜꯂꯦ ꯑꯗꯨꯒꯣꯛ ꯄꯨꯟꯅꯅꯦ ꯏꯁꯥꯒꯤ ꯄꯨꯟꯁꯤ ꯂꯝꯕꯤꯁꯦ ꯌꯥꯝ ꯁꯥꯡꯗꯣꯛꯍꯜꯂꯦ ꯍꯥꯏꯌꯦ
ꯎꯝ ꯅꯪꯗꯤ ꯁꯨꯞꯅꯨꯝꯃꯧꯗ꯭ꯔꯒ ꯁ ꯁꯑ ꯁꯑꯒ ꯄꯩꯔꯒ ꯑꯗꯨꯝ ꯂꯩꯕꯗꯣ ꯅꯪꯅ
ꯄ ꯂꯥꯏ ꯅꯣꯛꯃꯟꯗꯅ ꯍꯥꯏꯅꯔꯤꯕ ꯑꯩꯕꯨ
ꯎꯝ ꯀꯅꯥꯅ ꯍꯥꯏꯅꯔꯤꯕ
ꯏꯁ ꯅꯣꯛꯃꯟꯕꯒꯤ ꯏꯕꯦꯝ ꯑꯃ ꯃꯤꯅ ꯍꯥꯏꯅꯔꯤꯕꯅꯤ ꯑꯩꯈꯣꯏꯅ ꯍꯣꯁꯇꯦꯜ ꯂꯩꯔꯛꯄ ꯀꯥꯟꯗ ꯍꯣꯁꯇꯦꯜ ꯂꯩꯔꯛꯄ ꯀꯥꯟꯗ ꯁ꯭ꯀꯨꯜꯗꯊꯤ ꯂꯣꯛꯄꯗ ꯍꯣꯡꯇꯅꯥ
ꯑꯣ ꯅꯪꯁꯦ ꯅꯪꯁꯦ
ꯎꯝ ꯍꯪꯉꯣꯑꯣ ꯑꯩ ꯍꯥꯟꯅ ꯇꯥꯃꯤꯟꯅꯔꯛꯀꯣ ꯃꯤꯗ
ꯅꯃꯥꯅꯕꯤꯒ ꯁꯅꯥꯗ
ꯀꯌꯥꯃꯨꯛ ꯍꯤꯒꯠꯄ꯭ꯔꯡꯨ
ꯀꯠꯂꯅꯒꯅꯅꯦ
ꯊꯅꯨ
ꯅꯪꯗꯤ ꯁꯤ ꯂꯥꯛꯑꯗꯤ ꯁꯣꯛꯑꯒ ꯐꯩꯗꯣꯛꯄ ꯀ ꯑꯗꯨꯝ ꯇꯧꯋꯦ ꯑꯗꯨꯏꯅꯦ
ꯁ꯭ꯂꯒ ꯋꯥꯈꯅꯅꯨꯡꯉꯥꯏꯇꯅꯔꯣ
ꯀꯅꯥꯅꯕꯈꯛ ꯅꯨꯡꯉꯥꯏꯇ꯭ꯔꯤꯕ
ꯍꯗꯕ
ꯎꯝ
ꯍꯋꯥꯏ ꯍꯛꯆꯥꯡ ꯋꯥꯈꯜ ꯋꯥꯍꯟꯕ ꯌꯥꯗꯦ ꯑꯐꯕ ꯆꯤꯟꯖꯥꯛ ꯇꯥꯔꯒ ꯂꯩꯌꯣ
ꯅꯪꯗꯣꯅꯦ ꯅꯪ ꯅꯪ ꯑꯗꯨꯅꯤꯅꯦ ꯅꯁꯥ ꯐꯍꯟꯗꯣꯏꯕ ꯏꯀꯪ ꯀꯪꯉꯒ
ꯌꯥꯗ꯭ꯔꯤꯅꯦ ꯅꯣꯏ ꯌꯥꯗ꯭ꯔꯤꯅꯦ ꯆꯥꯔꯁꯨ ꯅꯅꯨꯡ ꯑꯣꯏꯖꯒꯩ ꯇꯧꯅꯤ
ꯈꯔ ꯈꯔ ꯌꯥꯝ ꯌꯥꯝ ꯆꯥꯎꯑꯣ ꯆꯤꯜꯍꯥꯎ ꯊꯤꯒꯅꯨ
ꯑꯩ ꯍꯥꯏꯒꯦꯅꯦ ꯎꯝ ꯀꯩ ꯍꯥꯏꯅꯤ ꯂꯦꯁ ꯀꯨꯝꯕ ꯆꯥꯕꯗ ꯅꯣꯏꯈꯠꯄꯖꯥꯠꯔꯥ
ꯍꯣꯏ ꯁꯤꯒꯨꯝꯕꯁꯤꯗꯤ ꯍꯥꯏꯕꯗꯤ ꯖꯪ ꯐꯨꯗꯅꯤꯅꯀꯣ
ꯑꯣ ꯑꯗꯨꯅ ꯑꯁꯦꯡꯨꯝꯕ ꯅꯣꯏ ꯁꯥꯔꯛꯄꯣ ꯃꯣꯏ ꯍꯛꯆꯥꯡꯁꯦ
ꯆꯥꯕꯁꯦ ꯅꯣꯏꯕꯅꯦ ꯃꯄꯥꯟ ꯃꯄꯥꯟꯒꯤ ꯑꯗꯨꯝ ꯑꯆꯥꯄꯣꯠꯒꯨꯝꯕ ꯆꯥꯕꯁꯦ ꯅꯣꯏꯕꯅꯦ ꯍꯥꯏꯔꯒ ꯑꯗꯨꯒ ꯆꯥꯛ ꯆꯥꯗꯨꯔꯁꯨ ꯗꯥꯏꯠ ꯇꯧꯋꯦ ꯍꯥꯏꯔꯁꯨ ꯑꯁꯤꯒꯨꯝꯕ ꯆꯥꯔꯗꯤ ꯑꯗꯨꯝ ꯅꯣꯏꯈꯠꯄꯅꯦ ꯏꯁꯥ ꯐꯕꯅꯦ
ꯑꯩꯅ ꯆꯥꯛ ꯈꯛꯇ ꯆꯥꯕ ꯌ ꯑꯣꯏꯔꯕꯅꯤ ꯅꯣꯏꯗ꯭ꯔꯤꯁꯤꯅꯗꯤ
ꯏꯁꯁ ꯆꯥꯛꯁꯨ ꯐꯩꯅꯦ ꯆꯥꯛꯅ ꯏꯐ ꯐꯕꯅꯦ ꯀꯩꯅꯣ ꯅꯣꯏꯕ ꯍꯥꯏꯏꯁꯦ ꯃꯥꯟꯅꯗꯦ ꯇꯦ
ꯑꯗꯣ ꯆꯥꯛꯅ ꯐꯕꯗꯤ ꯍꯛꯆꯥꯡ ꯐꯍꯟꯕꯅꯦ ꯑꯃꯗꯨꯅ ꯐꯦꯠꯅꯤꯗꯅ ꯑꯗꯨꯅ ꯑꯩꯗꯤ ꯐꯦꯠ ꯄꯥꯝꯃꯤꯗꯅ
ꯑꯗꯨ ꯑꯗꯨ ꯐꯔꯤꯔꯣ
ꯐꯦꯠꯇꯤ ꯈꯔ ꯂꯩꯇꯕ ꯌꯥꯗꯕꯅꯤꯅ ꯑꯩ ꯈꯔ ꯆꯥꯁꯤꯦꯔ ꯈꯜꯂꯤꯅꯦ
ꯆꯥꯑꯣꯣꯅꯥ ꯆꯥꯗꯦ ꯆꯥꯗꯦ ꯁꯤ ꯅꯨꯄꯤꯁꯦ ꯀꯅꯥꯔ ꯑꯃ ꯀꯅꯥꯔ ꯑꯃꯁꯁꯦ ꯑꯩꯈꯣꯏꯒꯤ ꯆꯄꯜ ꯑꯃ ꯀꯩꯅꯣ ꯅꯦꯠꯂꯤꯕ ꯑꯗꯨꯒꯤ
ꯅꯅꯣ ꯑꯣ ꯋꯥꯏ ꯇ ꯏꯕꯤꯔꯥ
ꯊꯕꯛ ꯁꯨꯕ ꯑꯟꯇꯤꯗꯤ ꯅꯠꯇꯦ ꯄꯤ ꯃꯗꯣ ꯄꯤꯛꯄꯗꯣ ꯑꯩꯈꯣꯏꯒꯤ ꯀ꯭ꯂꯥꯁ ꯃꯦꯠꯀꯤ ꯃꯥꯒꯤ ꯊꯥꯏꯅ ꯎꯅꯔꯝꯕ ꯅꯨꯄꯤꯗꯣ
ꯎꯝ ꯑꯣ ꯍ ꯍ ꯍ ꯍ ꯀꯣꯏꯔꯕꯗꯣ
ꯍꯥꯥ
ꯍꯗꯛ ꯀꯣꯏꯕ ꯆꯠꯂꯨꯕꯅꯦ
ꯍꯣꯏ ꯑꯗꯨꯅ ꯄꯤꯗꯣ
ꯎꯝ ꯖ ꯔ ꯆ ꯋꯥꯔ ꯆ ꯆꯥꯅꯤ ꯂꯃꯣ ꯑꯃꯅꯤ
ꯂꯥꯎꯕꯗꯨ ꯇꯜꯂꯅꯦ ꯁꯣꯏꯈꯤꯅ ꯇꯧꯁꯣꯏ ꯀꯔꯤ
ꯑꯩ ꯂꯥꯎꯕꯤꯌꯨꯔꯣ ꯅꯪꯒꯤꯗꯃꯛꯇ
ꯅꯪꯅ ꯃꯤ ꯈꯠꯅꯔ ꯅꯪꯅ ꯃꯤ ꯈꯠꯅꯩ ꯍꯥꯏꯔ ꯁꯨꯡꯇꯥ ꯇꯥꯗ꯭ꯔꯤ
ꯑꯦ ꯁꯤꯃ ꯃꯈꯠꯅꯕ ꯉꯝꯃꯤꯀꯣ ꯑꯩ ꯇꯨꯃꯤ ꯂꯩꯊꯣꯛꯄꯒꯤ ꯋꯥꯅꯤ ꯅꯪ ꯑꯩꯒꯤ ꯏꯇꯤꯛ ꯅꯣꯡꯃ ꯈꯪꯉꯛꯀꯅꯤ
ꯀꯝ ꯀꯥꯟꯗ
ꯅꯣꯡꯃ ꯑꯩ ꯈꯠꯅꯕ ꯃꯤ ꯌꯥꯎꯔꯛꯄꯅꯤ ꯅꯪ ꯃꯃꯥꯡꯗ ꯌꯦꯧꯉꯃꯛꯛ ꯑꯩ ꯑꯗꯨꯗꯣ
ꯎꯝ ꯑꯩꯒ ꯑꯣꯏꯔꯝꯅꯤꯅꯦ
ꯑꯦ ꯅꯪꯅꯗꯤ ꯑꯩ ꯀꯃꯥꯏꯅ ꯃꯈꯨꯟ ꯈꯪꯗꯣꯏꯕ
ꯀꯩꯅꯣ ꯑꯩꯒ ꯈꯠꯅꯔꯁꯨ ꯅꯪꯅꯉ ꯃꯒꯨꯝ ꯨꯗꯨꯨꯝ ꯈꯜꯂꯛ ꯈꯒꯪ ꯀꯅꯤ ꯅꯪꯅ ꯁꯥꯎ ꯅꯪꯅ ꯁꯥꯎꯕ ꯃꯇꯝ ꯃꯇꯥꯡꯗ ꯁꯥꯎꯕ ꯃꯇꯥꯡꯗ ꯅꯪꯅ ꯀꯟꯇ꯭ꯔꯣꯜ ꯇꯧꯕ ꯉꯝꯃꯛꯇꯕꯗ ꯃꯤꯁꯦ ꯑꯗꯨꯝ ꯈꯪꯉꯛꯀꯅꯤꯌꯦ
ꯗꯤꯠꯅꯥꯕꯔꯗꯅ ꯈꯠꯅꯕ ꯍꯥꯏꯔꯗꯤ ꯈꯠꯅꯕꯗꯣ ꯆꯤꯟꯒ ꯈꯨꯝꯕ ꯈꯅꯥꯅꯕꯗꯣ
ꯑꯗꯨꯅꯦ ꯍꯥꯏꯏꯁꯦ
ꯑꯩꯅ ꯈꯜꯂꯤꯁꯤꯦ ꯅꯪꯅ ꯃꯥꯡꯅꯗꯤ ꯃꯣꯏ ꯎꯠꯂꯛꯀꯦ ꯍꯥꯏꯗꯤꯅꯦ ꯃꯤ ꯑꯩꯈꯣꯏꯅ ꯈꯠꯅꯒꯦ ꯑꯗꯨꯒ ꯅꯪꯅ ꯑꯩ ꯃꯇꯦꯡꯗ ꯂꯥꯛꯑꯣ ꯍꯥꯏꯕ ꯅꯤ ꯇ
ꯎꯝ ꯑꯣꯏꯔꯅꯤ ꯏꯕꯦꯝꯃ ꯆꯥꯛ ꯆꯈꯤꯔꯣꯏꯗ꯭ꯔꯣ
ꯄꯥꯝꯃꯤ ꯆꯥꯔꯕꯅꯤ ꯉꯥꯏꯍꯥꯛ ꯉꯔ ꯆꯠꯂꯅꯤ
ꯄꯨꯡꯒꯤ ꯑꯋꯥꯏꯗ
ꯄꯨꯡꯁꯦ ꯍꯧꯖꯤꯛ ꯍꯧꯖꯤꯛ ꯃꯇꯝꯁ ꯆꯠꯂꯗꯝꯕꯅꯦ ꯑꯩꯁꯨ ꯂꯣꯏꯕ꯭ꯔꯒ ꯆꯠꯂꯅꯤ
ꯑꯣ ꯀ꯭ꯂꯥꯁ ꯅꯨꯡꯉꯥꯏꯕ꯭ꯔꯣ
ꯅꯨꯡꯉꯥꯏ ꯇꯨꯝꯅꯤꯡꯉꯤ ꯉꯁꯤꯗꯤ ꯌꯥꯝꯅ ꯀꯩꯅꯣ ꯈꯪꯁꯤꯦ
ꯀꯩꯒꯤꯅꯣ
ꯦꯁꯥꯏꯣ ꯇꯨꯝꯕꯥ ꯄꯦꯟꯒꯤꯗ꯭ꯔꯕꯒꯤ ꯃꯥꯜꯂꯦ
ꯎꯝ ꯑꯗꯨꯒꯤꯅꯦ
ꯑꯃꯨꯛꯀ ꯁꯥꯔꯛꯀꯅꯤ ꯑꯃꯨꯛꯀ ꯁꯨꯃꯥꯏꯅ ꯂꯩꯔꯛꯀꯅꯤ
ꯎꯝ
ꯉꯥꯏꯍꯥꯛꯇꯪꯁꯤꯗ ꯑꯗꯨꯝ ꯅꯨꯡꯉꯥꯏꯕ ꯋꯥꯅꯤ
ꯎꯝ ꯁꯥꯕꯅ ꯁꯥꯕꯅ ꯈꯔꯁꯨ ꯑꯗꯨꯨꯝ ꯁꯥꯔꯗꯝ
ꯑꯥ ꯌꯨꯝꯗꯗꯤ ꯑꯩꯈꯣꯏ ꯑꯄꯣꯛꯐꯝ ꯌꯨꯝꯗꯗꯤ ꯁꯨꯃꯥꯏꯅ ꯂꯩꯒꯦꯔꯥ ꯈꯪꯗꯦ
ꯂꯩꯔꯝꯃꯣꯏ ꯂꯩꯔꯝ
ꯄꯣꯛꯅꯐꯝ
ꯍꯣꯏꯗꯗꯤ ꯀꯨꯟꯊ꯭ꯔꯥ ꯃꯨꯛꯇꯅꯤꯅ
ꯑꯗꯨ ꯑꯣꯏꯔꯁꯨ ꯃꯣꯏꯗꯤ ꯁꯥꯏꯌꯦ ꯁꯥꯏꯌꯦꯗꯅꯦ ꯁꯤ ꯂꯥꯛꯑꯗꯤ ꯃꯣꯏꯗꯤ ꯁꯤꯔꯅꯤꯉꯣ
ꯁꯥꯏꯌꯦ ꯁꯥꯏꯌꯦ ꯈꯥꯡꯕ ꯉꯝꯗꯦ
ꯑꯩ ꯉꯔꯥꯡ ꯅꯍꯥꯟꯒꯤ ꯋꯦꯗꯔꯗꯣ ꯃꯣꯏ ꯂꯩꯔꯗꯤ ꯑꯗꯩ ꯑꯁꯦꯡꯕ ꯃꯣꯏꯗꯤ ꯁꯤ ꯑꯁꯦꯡꯕ ꯀꯩꯅꯣꯝ ꯇꯧꯔꯅꯤ
ꯎꯝ ꯈꯣꯏꯅ ꯂꯩꯔꯤꯗꯤ ꯑꯥ
ꯃꯣꯏ ꯀꯔꯤꯝ ꯈꯪꯕꯤꯗ꯭ꯔꯤꯅꯦꯕ
ꯊꯣꯛꯂꯛꯀꯅꯨꯁꯨ ꯍꯥꯏꯔꯤꯅꯤ ꯑꯗꯨ ꯌꯨꯝꯁꯤꯗ ꯑꯃꯨꯛꯀ ꯃꯣꯏꯁꯨ ꯉꯛꯇꯤ ꯉꯛꯏꯀꯣ
ꯎꯝ
ꯑꯩꯒꯤꯅꯤ ꯌꯦꯡꯖꯤꯜꯂꯅꯤ ꯊꯣꯂꯛꯀꯅꯨꯗꯅꯤ
ꯈꯪꯗꯦꯗ ꯋꯥꯕꯒꯤꯁꯨ ꯑꯣꯏꯔꯝꯅꯤ ꯅꯣꯏꯆꯦ ꯂꯨꯍꯣꯡꯕ ꯌꯥꯎꯅꯤꯡꯉꯦ
ꯎꯝ ꯑꯩꯒꯤ ꯑꯣꯏꯅ ꯌꯥꯎꯔꯁꯤꯔꯣ
ꯅꯪꯗꯤ ꯅ ꯅꯌꯨꯝ ꯄꯥꯜꯂꯣꯏ ꯍꯥꯏꯔꯒ ꯏꯁ
ꯑꯗꯨ ꯅꯪ ꯈꯟꯂꯒ ꯄꯥꯟꯕꯗꯤ ꯉꯝꯃꯤꯗꯅ ꯑꯩꯁꯨ
ꯀꯔꯤ
ꯅꯩ ꯈꯜꯂꯒ ꯅꯪ ꯌꯥꯍꯟꯅꯤꯡꯕꯩꯗꯃꯛꯇ ꯈꯜꯂꯒ ꯄꯥꯟꯈꯤꯕꯁꯨ ꯀꯅꯥꯅ
ꯑꯗꯨꯗꯤ ꯀꯨꯝꯁꯤ ꯇꯧꯔꯁꯤꯔꯣ
ꯀꯨꯝꯁꯤ
ꯑꯧ
ꯀꯔꯝꯕ ꯊꯥ ꯇꯧꯔꯁꯤꯒꯦ
ꯈꯪꯗꯦ ꯅꯠꯇ꯭ꯔꯒ ꯃꯊꯪ ꯆꯍꯤꯗ
ꯅꯨꯄꯥꯗꯣ ꯑꯝꯇ ꯀꯟꯇ꯭ꯔꯦꯛ ꯂꯧꯈꯤꯒꯦꯕꯣ
ꯅꯨꯄꯥꯅꯗꯤ ꯆꯦ ꯑꯗꯨꯝ ꯇꯧꯔꯅꯤ ꯍꯥꯏꯔ ꯍꯥꯏꯕꯗꯤ ꯆꯦꯜꯂ ꯁꯦ ꯂꯩꯔꯁꯦ ꯑꯗꯨꯝ ꯍꯥꯏ ꯍꯥꯏꯔꯗꯧ ꯃꯥ ꯍꯥꯏꯔꯛꯀꯅꯤꯅꯦ
ꯑꯁ ꯋꯥꯔꯤꯁꯦ ꯀꯟꯇ꯭ꯔꯦꯛ ꯑꯃ ꯌꯥꯎꯗꯅ ꯍꯦꯛꯇ ꯌꯥꯔꯣꯏꯅꯦ
ꯍꯣꯏ ꯅꯪꯒꯤ ꯅꯨꯄꯥꯗꯣ ꯑꯗꯨꯒꯨꯝꯕ ꯅꯠꯇꯕ ꯃꯥꯁꯨ ꯇꯥꯅꯤꯡꯉꯤꯕꯗꯤ ꯊꯕꯛꯇꯨꯕꯨꯗꯤ ꯇꯧꯅꯤꯡꯉꯤꯅꯤꯅꯦ
ꯑꯗꯨꯒꯨꯝꯕ ꯑꯣꯏꯔꯝꯃꯗꯤ ꯀꯅꯥꯅ ꯈꯪꯅꯤ ꯀꯣꯟꯅ ꯇꯧꯁꯤ ꯑꯗꯨꯒꯨꯝꯕꯗ ꯀꯣꯟꯅ ꯈꯟꯅꯁꯤ ꯍꯥꯏꯔꯛꯑꯗꯤ ꯑꯩ ꯆꯣꯞꯄꯦꯗꯅ ꯑꯗꯨꯅꯤꯗ ꯋꯥꯔꯤꯁꯦ
ꯀꯔꯤ
ꯑꯗꯨꯅꯦ ꯋꯥꯔꯤꯁꯦ
ꯐꯩꯌꯦ ꯐꯩꯌꯦ ꯅꯪꯁꯨ ꯅꯪꯁꯨ ꯅꯪꯁꯨ ꯅꯪꯒ ꯈꯪꯅꯕ ꯅꯨꯄꯥꯗꯁꯨ ꯍꯦꯡꯉꯏ ꯃꯤ ꯑꯃ ꯐꯖꯩ ꯎꯔ ꯎꯔꯀꯅꯤꯗꯨꯗ ꯅꯨꯡꯉꯥꯏꯅ ꯐꯖꯅ ꯍꯣꯡꯊꯣꯛꯑꯣ ꯃꯆꯥ ꯑꯐ ꯑꯐꯕ ꯃꯁꯥ ꯑꯐ ꯁꯕ ꯁ ꯁꯧ ꯗꯧ ꯗꯧ ꯅꯣꯏꯕ ꯄꯣꯛꯆꯕ ꯑꯣꯏꯌꯣ
ꯊꯝ ꯊ ꯊ ꯊ ꯇꯥꯎ ꯊ ꯋꯥ
ꯍꯣꯏ
ꯊꯖꯕꯔ ꯅꯪ ꯃꯤꯠ ꯇꯥ
ꯑ ꯑꯩꯅ ꯑꯩꯅ ꯐꯨꯕ ꯅꯨꯡꯉꯥꯏꯅꯤꯉꯥꯏ
ꯅꯪ ꯊꯥꯖꯥꯕꯔꯥ
ꯅꯪꯅ ꯅꯪꯅ ꯅꯣꯏꯗꯨꯅꯦ ꯑꯩꯒꯤ ꯏꯆꯥ ꯅꯠꯇ꯭ꯔꯒ ꯀꯩꯅꯣ ꯀꯩꯅꯣꯗ ꯇꯨꯏꯁꯟ ꯆꯦꯄꯣꯁꯇ ꯍꯜꯂꯛꯑꯗꯤꯀꯣ ꯑꯩꯈꯣꯏꯅ ꯇꯥꯛ ꯄꯥꯛ ꯄꯥꯛ ꯄꯥꯛ ꯐꯗꯣꯏꯅꯤ
ꯑꯗꯣ ꯅꯪ ꯊꯥꯖꯕ꯭ꯔꯕ ꯑꯩꯅ ꯑꯗꯨꯒꯨꯝꯕ ꯃꯆꯥ ꯄꯣꯛꯇꯧ ꯃꯥꯟꯕ꯭ꯔꯥ
ꯑꯩꯒꯤꯗꯤ ꯑꯗꯨꯝ ꯅꯌꯥꯛꯑꯒꯗꯅ ꯅꯁꯥ ꯐꯠꯇꯦ ꯑꯗꯨꯝ ꯍꯥꯏꯖꯕ ꯋꯥꯅꯤ ꯍꯌꯦꯡ ꯋꯥ ꯌꯨꯝ ꯂꯩꯒ ꯂꯩꯅꯔꯗꯤ ꯅꯆꯥꯗꯣ ꯅꯪꯗꯧꯅ ꯑꯣꯏꯗ꯭ꯔꯁꯨ ꯀꯅꯥꯅ ꯈꯪ
ꯃꯃꯗꯤ
ꯅꯪꯒꯤꯗꯣ ꯏꯀꯥꯏꯔꯣ
ꯍꯥꯆꯠꯆꯩꯌꯦ ꯌꯥꯝꯅ
ꯉꯁꯥꯏ ꯅ꯭ꯌꯨꯁꯇꯒꯂꯥꯏꯈꯨꯝꯕꯤ ꯆꯨꯔꯒ ꯍꯣꯁꯄꯤꯇꯥꯜ ꯌꯧꯋꯤ ꯍꯥꯏꯕꯗꯨꯕꯨ ꯀꯅꯥ ꯑꯣꯏꯕ ꯥꯖꯥꯠꯅꯣ ꯈꯪꯗꯦ
ꯈꯡꯗꯦꯗꯥ ꯀꯔꯤ ꯄꯥꯎ ꯅꯣ ꯑꯩꯁꯨ ꯒꯌꯥꯟ ꯃꯦꯟ ꯑꯃ ꯇꯥꯗꯦ ꯎꯝ ꯑꯩ ꯍꯥꯆꯠꯆꯕꯅꯥ ꯁꯤꯔꯦ
ꯀꯩꯕꯨ ꯀꯗꯥꯏ ꯊꯥꯒꯠꯆꯔꯤꯕꯣ
ꯊꯣꯡꯅꯥꯎ ꯃꯌꯥ ꯗ ꯂꯦꯞꯄꯒꯤ ꯍꯥꯆꯥꯠ ꯆꯥꯕꯅꯥ ꯁꯤꯔꯦ꯫
ꯑꯗꯣ ꯁꯥꯔ ꯁꯤꯗꯗꯗꯤ ꯇꯤꯂꯥꯏꯈꯣꯕꯤ ꯄꯥꯛ ꯂꯩꯇꯦꯀꯣ ꯑ ꯇꯥꯛ ꯂꯩꯇꯦ ꯍꯥꯏ ꯂꯩꯁꯨ ꯂꯩꯇꯦꯅ
ꯂꯩꯇꯦ ꯑꯃ ꫪꯐꯥꯎ
ꯑꯦ ꯑꯩꯈꯣꯏꯒꯤ ꯄꯣꯛꯅꯐꯝꯗꯨꯅꯣ ꯀꯔꯝꯃꯥꯏꯅ ꯇꯧꯔꯤꯅꯣ ꯈꯪꯗꯦꯗ
ꯃꯤꯁꯤꯡꯁꯦ ꯃꯁꯛꯇꯣ ꯑꯗꯨ ꯃꯥꯟꯕꯩꯔꯥ ꯀꯩꯅꯣ ꯃꯤꯅ ꯑꯣꯜꯂꯛꯄ꯭ꯔꯁꯨ ꯈꯪꯗꯦ
ꯆꯤꯡ ꯂꯩꯕꯒꯤꯔ
ꯅꯣꯏ ꯈꯨꯟꯗꯁꯨ ꯂꯩꯕ꯭ꯔꯣ
ꯏ ꯀꯩꯅꯣꯅꯦ ꯅꯪꯁꯨ ꯂꯣꯏꯅꯃꯛ ꯂꯩꯇ꯭ꯔꯗꯤ
ꯅ ꯅꯪ ꯂꯩꯒꯟꯗꯕ ꯖꯒꯥ ꯒꯥ ꯂꯩꯖꯠꯂꯥ ꯁꯤꯅꯦ ꯑꯩꯅꯥ ꯈꯜꯂꯤꯁꯦ
ꯈꯪꯗꯦꯗ ꯍꯧꯖꯤꯛ ꯍꯧꯖꯤꯛ ꯂꯩꯕ ꯃꯇꯝꯅꯤꯅꯀꯣ
ꯎꯝ
ꯀꯥꯂꯦꯟ ꯌꯧꯔꯛꯑꯕꯅꯤꯅ
ꯑ ꯂꯩꯕꯅꯦ ꯑꯦ ꯍꯥꯀꯠ ꯆꯥꯕꯅ ꯍꯥꯀꯠ ꯆꯕꯅ
ꯕꯣꯕꯅ ꯃꯤ ꯁꯤ ꯌꯦ ꯉꯉꯛꯄꯁꯦ ꯌꯦ ꯉꯛꯄꯁꯦ
ꯅꯪ ꯅꯥꯁꯛ ꯐꯖꯕꯩꯁꯨ ꯑꯣꯏꯔꯝꯅꯤꯅꯥꯀꯣ
ꯑꯩ ꯇꯨꯝꯃꯦ ꯍꯤꯞꯄꯦ ꯍꯥꯏꯔꯔ ꯁ꯭ꯋꯦꯗꯔ ꯅꯨꯡꯉꯥꯏꯕꯁꯤꯗꯤ ꯂꯣꯏꯔꯦ
ꯅꯪ ꯆꯥꯛ ꯆꯥꯕꯥ ꯆꯠꯈꯤꯔꯣꯏ
ꯉꯛꯇꯪ ꯂꯩꯔꯒꯥ ꯆꯠꯂꯅꯤ ꯕꯥꯔꯣ ꯃꯈꯥꯏ ꯑꯗꯨꯋꯥꯏꯗ
ꯄꯨꯡ ꯀꯌꯥ ꯇꯥꯔꯒꯦ ꯎꯝ ꯌꯥꯝ ꯌꯥꯝ ꯆꯥꯔꯛꯎ
ꯌꯦꯟ ꯆꯥꯅꯤꯡꯉꯦ
ꯈꯪꯕꯔ꯭
ꯉꯥꯏꯍꯥꯛꯩ ꯆꯥꯅꯤꯡꯉꯦ ꯏꯃꯥꯟꯅꯕꯤ ꯂꯩꯃꯤꯅ ꯃꯈꯣꯏꯗꯣ ꯄꯥꯛ ꯆꯥꯗꯦꯕ
ꯎꯝ
ꯑꯩꯗꯤ ꯌꯥꯝ ꯆꯥꯅꯤꯡꯉꯦꯕ
ꯀꯩꯅꯣ ꯁꯥꯔꯣ
ꯉꯍꯩ ꯅꯪꯗꯤ ꯆꯥꯕ꯭ꯔꯣ
ꯀꯥꯗ
ꯎꯝ
ꯄꯥꯝꯗꯕꯩ ꯋꯥꯅꯤ꯫
ꯅꯍꯥꯟ ꯏꯃꯥꯟꯅꯕꯤ ꯑꯩꯒ ꯂꯩꯃꯤꯟꯅꯕꯗꯣ ꯃꯣꯏꯁꯨ ꯄꯥꯛ ꯄꯥꯝꯗꯦ ꯍꯥꯏꯕꯗꯨꯒꯤ꯫
ꯎꯝ꯫ ꯆꯥꯗꯤ ꯆꯥꯏꯌꯦ ꯊꯥꯏꯅ ꯌꯨꯝꯗꯗꯤ ꯑꯉꯥꯛ ꯆꯥꯔꯛꯑꯦ ꯑꯗꯣ ꯈꯪꯗꯤꯦ ꯄꯥꯛ ꯄꯥꯝꯨ ꯌꯥꯗꯦ ꯍꯥꯏꯇꯥꯔꯦ꯫